ꯑꯣ ꯀꯃꯥꯏ
ꯇꯥꯔꯦ ꯃꯔꯨꯞ ꯃꯔꯨꯞꯄꯨ ꯍꯧꯖꯤꯛ ꯀꯩꯗꯧꯕꯤꯔꯝꯃꯤꯅꯣ
ꯑꯣ ꯃꯔꯨꯞ ꯑꯩꯁꯦ ꯀꯩꯅꯣ ꯇꯧꯕꯅꯦ ꯑ ꯑꯁꯨꯝ ꯉꯥꯏꯍꯥꯛ ꯅꯨꯡꯗꯥꯡ ꯋꯥꯏꯔꯝꯒꯤ ꯋꯥꯛꯀꯤꯡ ꯊꯣꯛꯎꯕ ꯑꯗꯨ ꯊꯣꯛꯎꯔꯥꯒ ꯍꯜꯂꯛꯑꯒ ꯁꯨꯝ ꯉꯩꯍꯥꯛ ꯍꯨꯃꯥꯡ ꯍꯥꯏꯗꯤ ꯋꯥꯛꯀꯤꯡꯗꯣ ꯆꯠꯂꯨꯕꯅꯤꯅ ꯌꯥꯝ ꯀꯥꯟꯅ ꯆꯦꯟꯕ ꯈꯣꯠꯄ ꯇꯧꯔꯨꯗ꯭ꯔꯒꯁꯨ ꯍꯨꯃꯥꯡ ꯌꯥꯝ ꯀꯟ ꯊꯣꯛꯇꯔꯒꯁꯨ ꯑꯗꯨꯝ ꯉꯥꯛ ꯉꯛꯇꯪ ꯁꯨꯝ ꯐꯦꯟꯗ ꯐꯝꯅꯤꯡꯕꯩ ꯀꯩꯕꯒꯤ ꯇꯧꯋꯦꯅ ꯑꯗꯨꯃꯥꯏꯅ ꯐꯦꯟꯗ ꯐꯝꯃꯒ ꯂꯩꯌꯦ ꯑꯗꯨ ꯃꯔꯨꯞꯇꯤ ꯀꯔꯤ ꯀꯔꯤ ꯍꯣꯠꯅꯔꯤꯒꯦ ꯍꯧꯖꯤꯛꯀꯥꯟꯁꯤꯕꯨ
ꯃꯔꯨꯞꯁꯦ ꯍꯧꯖꯤꯛ ꯀꯥꯟ ꯑꯩꯁꯦ ꯆꯥꯕ ꯊꯛꯄ ꯇꯨꯝꯕ ꯇꯧ ꯂꯩꯔꯦ ꯄꯨꯛꯅ ꯅꯣꯡꯃ ꯅꯣꯡꯒꯤ ꯁꯨꯝ ꯈꯪꯊꯣꯛꯂꯛꯏ ꯑꯩꯁꯦ ꯂꯝꯖꯦꯟꯁꯦ ꯌꯥꯝ ꯁꯥꯡꯅ ꯂꯝꯁꯥꯡꯒꯨꯝꯕ ꯑꯗꯨꯝ ꯈꯔ ꯈꯔꯗꯤ ꯆꯦꯟꯅꯤꯡꯉꯕꯅꯦ ꯍꯧꯖꯤꯛ ꯃꯇꯝꯗ ꯑꯗꯨꯝ ꯆꯦꯟꯕꯁꯨ ꯅꯨꯡꯉꯥꯏꯅꯀꯣ ꯍꯨꯃꯥꯡ ꯇꯥꯊꯣꯛꯄ ꯈꯣꯠꯄ ꯑꯗꯩ ꯏꯪꯕ ꯃꯇꯝ ꯑꯣꯏꯗꯕꯅꯤꯅ ꯍꯛꯆꯥꯡ ꯑꯗꯨꯝ ꯍꯥꯏꯗꯤ ꯊꯦꯡꯒꯥꯏ ꯈꯣꯠꯄ ꯇꯧꯕꯁꯨ ꯈꯔ ꯐꯗꯣꯏꯅꯦꯕ ꯅꯤꯡꯊꯝ ꯊꯥꯥꯁꯦ ꯑꯃꯨꯛ ꯈꯔ ꯁꯥꯡ ꯆꯦꯜꯂꯨꯔꯗꯤ ꯑꯗꯨꯝ ꯊꯤꯟꯒꯥꯏꯕ ꯈꯣꯠꯄ ꯇꯧꯕꯅꯤꯅ ꯅꯨꯡꯉꯥꯏꯇꯦꯗꯅꯀꯣ ꯑꯗꯨꯃꯥꯏꯅ ꯇꯧꯕꯅꯦ ꯑꯗꯣ ꯆꯦꯟꯕꯁꯤꯕꯨ ꯌꯥꯗꯣꯔꯤꯕꯣ ꯀꯃꯥꯏꯅ ꯇꯧꯒꯦ
ꯈꯪꯗꯦꯗꯅ ꯃꯔꯨꯞꯁꯦ ꯆꯦꯜꯂꯁꯦꯅ ꯊꯑꯣꯏꯅ ꯍꯥꯏꯔꯁꯨ ꯍꯦꯛꯇ ꯎꯝ ꯑꯁ ꯉꯁꯤꯗꯤ ꯅꯨꯃꯤꯠ ꯐꯠꯇꯦ ꯉꯁꯤꯗꯤ ꯑ ꯈꯣꯡ ꯀꯟꯅ ꯊꯥꯡꯕ ꯐꯠꯇꯦ ꯉꯁꯤꯗꯤ ꯈ꯭ꯋꯥꯡ ꯅꯥꯏ ꯉꯁꯤꯗꯤ ꯊꯤ ꯐꯥꯏꯗꯩ ꯈꯪꯗꯦꯗ ꯑꯗꯨꯃꯥꯏꯅ ꯍꯦꯛꯇ ꯊꯥꯑꯣꯏꯅ ꯆꯦꯠꯂꯁꯦꯅ ꯍꯧꯗ ꯍꯧꯔꯁꯨ ꯑꯗꯨꯃꯥꯏꯅ ꯍꯦꯛꯇ ꯈꯨꯝꯃꯤ ꯑꯗꯒꯤ ꯑꯁ ꯉꯁꯤꯗꯤ ꯀꯩꯅꯣ ꯇꯧꯁꯦ ꯆꯦꯜꯂꯔꯣꯏꯁꯤ ꯆꯤꯡ ꯀꯥꯥꯁꯦ ꯑꯃꯨꯛ ꯍꯥꯏꯔꯛꯑꯅꯤ ꯑꯗꯨꯃꯥꯏꯅ ꯍꯦꯛꯇ ꯇꯧꯋꯦ ꯑꯩꯗꯤ ꯆꯦꯟꯕꯁꯦ ꯆꯦꯜꯂꯁꯦ ꯍꯥꯏꯕꯁꯦ ꯐꯅꯗꯤ ꯀꯨꯏꯔꯕꯅꯦ ꯑꯗꯨꯝ ꯑꯗꯣ ꯈꯪꯗꯦ ꯃꯔꯨꯞꯁꯦ ꯆꯦꯟꯗ꯭ꯔꯒꯅ ꯆꯦꯟꯁꯤ ꯆꯦꯟꯁꯤ ꯍꯦꯛꯇ ꯍꯥꯏ ꯑꯗꯒꯤ ꯅꯣꯡꯐꯥꯗꯣꯛ ꯄꯨꯛ ꯈꯤꯇꯪ ꯀꯪ ꯊꯣꯛꯑꯦ ꯃꯤꯅꯒ ꯍꯥꯏꯔꯛꯑꯒꯅ ꯈꯪꯆꯦꯜ ꯆꯦꯟꯅꯤꯡꯕꯗꯧꯅ ꯇꯧꯋꯤ ꯆꯦꯜꯂꯁꯦꯅ ꯊꯑꯣꯏꯅ ꯍꯥꯏꯔꯁꯨ ꯍꯦꯛꯇꯥ ꯌꯥꯗꯦ ꯑꯗꯨꯕꯨ ꯇꯁꯦꯡꯅ ꯌꯥꯕꯨ ꯌꯥꯔꯕ꯭ꯔꯣ ꯅꯪꯕꯨ ꯀꯃꯥꯏꯅ ꯇꯧꯕꯅꯣ
ꯌꯥꯔꯦ ꯌꯥꯔꯦ ꯍꯥꯏꯕꯗꯤ ꯁꯨꯝ ꯇꯞ ꯇꯣꯞ ꯈꯣꯠꯄ ꯍꯥꯏꯗꯨꯗꯤ ꯑꯗꯨꯝ ꯅꯣꯡ ꯅꯨꯡꯇꯤ ꯆꯠꯂꯤꯅ ꯑꯗꯣ ꯆꯦꯟ ꯈꯣꯠꯄꯅ ꯈꯤꯇꯪꯒ ꯊꯨꯅ ꯇꯥꯒꯗꯕ ꯃꯥꯟꯕꯗꯣ ꯑꯗꯣ ꯌꯨꯝꯗ ꯂꯩꯔꯤꯈꯩ ꯑꯗꯨꯝ ꯆꯦꯜꯂꯦ ꯍꯥꯏꯇꯥꯔꯁꯨ ꯆꯥꯕ ꯊꯛꯄꯁꯦ ꯑꯗꯨꯝ ꯀꯛꯇꯕꯅꯤꯅ ꯑꯗꯨꯝ ꯆꯞ ꯃꯥꯟꯅꯗꯧ ꯃꯥꯂꯦꯗ ꯑꯩ ꯋꯥꯈꯜꯗꯗꯤ
ꯍꯣꯏ ꯑꯩꯕꯨ ꯍꯥꯏꯖꯧ ꯍꯥꯏꯔꯒꯗꯤ ꯍꯥꯏꯗꯤ ꯗꯥꯏ ꯑ ꯀꯩꯅꯣ ꯍꯛꯆꯥꯡ ꯁꯥꯖꯦꯟ ꯐꯅ ꯇꯧꯔꯁꯨ ꯂꯝꯖꯦꯜ ꯐꯅ ꯆꯦꯜꯂꯁꯨ ꯆꯥꯕ ꯊꯛꯄꯁꯤꯕꯨ ꯆꯦꯛꯁꯤꯟꯗ꯭ꯔꯕ ꯆꯥꯕ ꯊꯛꯄꯁꯤꯅ ꯄꯪꯆꯥ ꯆꯥꯁꯤꯟꯕ ꯑꯗꯨꯃꯥꯏꯅ ꯇꯧꯔꯤꯒꯩꯗꯤ ꯀꯩꯁꯨ ꯌꯥꯔꯣꯏ ꯍꯥꯏꯕꯗꯤ ꯁꯥꯖꯦꯟꯒ ꯆꯥꯕꯒꯁꯦ ꯍꯦꯟ ꯏꯟ ꯍꯦꯟ ꯆꯠꯅꯒꯗꯕꯅꯦꯕ ꯃꯕꯥꯅꯤꯁꯦ ꯑꯃꯅ ꯍꯦꯟꯖꯤꯟꯕ ꯑꯃꯅ ꯋꯥꯠꯄ ꯇꯧꯔꯒꯗꯤ ꯑꯗꯨꯝ ꯇꯥꯕꯁꯦ ꯋꯥꯠꯂꯦꯕ ꯑꯗꯨꯅ ꯑꯩꯕꯨ ꯍꯥꯏꯖꯧ ꯍꯥꯏꯔꯒꯗꯤ ꯆꯥꯕꯁꯨ ꯀꯛꯀꯦ ꯍꯥꯏꯔꯒꯗꯤ ꯆꯦꯟꯕꯁꯤꯃꯗꯤ ꯌꯥꯝ ꯐꯔꯦ ꯆꯦꯜꯂꯕ ꯃ ꯇꯨꯡꯗ ꯆꯥꯕꯗꯨꯁꯨ ꯏꯁꯥꯅ ꯆꯣꯇꯣꯟ ꯇꯧꯖꯒꯦ ꯍꯥꯏꯔꯒꯗꯤꯀꯣ ꯑꯗꯨꯃꯥꯏꯅ ꯉꯝꯕꯗꯨꯅꯁꯨ ꯍꯦꯟꯅ ꯃꯌꯦꯡ ꯊꯨꯅ ꯇꯥꯗꯣꯏꯅꯦꯕꯀꯣ ꯑꯗꯨꯅ ꯑꯩ ꯋꯥꯈꯟꯗꯗꯤ ꯑꯗꯨꯃꯥꯏꯅ ꯂꯩꯌꯦ ꯑꯗ‌ꯣ ꯅꯪ ꯆꯦꯟꯕꯕꯨꯗꯤ ꯉꯝꯃꯅꯤ ꯍꯥꯏꯔꯦ ꯆꯥꯕ ꯊꯛꯄꯗꯤ ꯉꯝꯃꯗ꯭ꯔꯣ ꯀꯃꯥꯏꯅ ꯇꯧꯕꯅꯣ
ꯑꯗꯨꯅꯦ ꯌꯨꯝꯗ ꯂꯩꯕꯅꯤꯅ ꯑꯩ ꯇꯣꯉꯥꯟꯅ ꯁꯤꯟꯒꯦ ꯈꯣꯠꯀꯦ ꯍꯥꯏꯇꯥꯔꯁꯨ ꯍ‌ꯦꯛ ꯐꯔꯛ ꯇꯥꯕ ꯑꯗꯒꯤꯗꯤ ꯑꯃꯨꯛ ꯀꯩ ꯍꯥꯏꯅꯤ ꯑꯩꯅ ꯁꯦꯝꯃꯦ ꯍꯥꯏꯇꯥꯔꯁꯨ ꯏꯅꯥꯎꯄꯥꯀꯩ ꯀꯩ ꯂꯩꯕꯅꯤꯅ ꯏꯊꯟꯇ ꯁꯦꯝꯃ ꯆꯥꯕꯗꯨꯁꯨ ꯑꯃꯨꯛ ꯅꯨꯡꯉꯥꯏꯇꯕ ꯍꯥꯏꯕꯗꯤ ꯃꯥꯒꯤꯁꯨ ꯑꯃꯨꯛ ꯁꯦꯝꯕ ꯌꯥꯔꯣꯏ ꯑꯗꯨ ꯁꯦꯝꯕ ꯇꯧꯕ ꯍꯥꯏꯁꯦ ꯄꯩꯁꯥꯅꯤꯗꯣ ꯑꯩ ꯍꯧꯖꯤꯛꯀꯥꯟꯗꯤ ꯄꯩꯁꯥ ꯅꯨꯡꯁꯥ ꯊꯣꯛꯇꯅ ꯊꯕꯛ ꯑꯃ ꯆꯠꯄ ꯅꯠꯇꯕꯅꯤꯅ ꯑꯗꯨꯒꯤꯁꯨ ꯑꯃꯨꯛ ꯈꯟꯕ ꯍꯥꯏꯗꯤ ꯇꯥꯏꯃꯤꯡ ꯁꯥꯗꯣꯛ ꯆꯥꯡ ꯅꯥꯏꯅ ꯊꯣꯛꯈ꯭ꯔꯗꯤ ꯃꯥꯒꯤ ꯑꯩꯒꯤꯁꯨ ꯁꯦꯝꯃꯁꯨ ꯆꯞ ꯃꯥꯟꯅꯩꯗꯅ ꯅꯛꯄ ꯂꯥꯞꯄꯤ ꯍꯥꯏꯗꯤ ꯀꯩꯅꯣꯗ‌ꯣ ꯁꯝꯅ ꯍꯥꯏꯕꯗ ꯃꯈꯩ ꯁꯪꯒꯣꯝ ꯂꯩꯅꯤ ꯑꯗꯨ ꯃꯥꯁꯨꯝ ꯊꯛꯈꯤꯅꯤ ꯑꯗꯨꯝ ꯀꯩꯍꯥꯏꯅꯤ ꯑꯃ ꯀ‌ꯩ ꯇ ꯑꯩꯈꯣꯏꯒꯤ ꯆꯥꯅꯕ ꯑꯣꯠꯀꯩ ꯀꯩ ꯂꯩꯔꯁꯨ ꯉꯥꯏ ꯂꯐꯣꯏ ꯂꯩꯔꯁꯨ ꯉꯥꯏ ꯑꯗꯨꯝ ꯆꯥꯈꯤꯗꯕ ꯑꯣꯏꯕꯗꯨꯗ ꯑꯩꯉꯣꯟꯗ ꯑꯗꯨꯝ ꯍꯥꯏꯕꯗꯤ ꯄꯩꯁꯥꯗꯨ ꯃꯌꯥꯝ ꯃꯔꯥꯡ ꯀꯥꯏꯅ ꯊꯣꯛꯑꯗꯤ ꯐꯕ ꯈꯤꯇꯪꯒ ꯆꯠꯈꯤꯕꯐꯥꯎ ꯈꯤꯇꯪ ꯋꯥꯅ ꯊꯣꯛꯄ ꯍꯣꯠꯅꯒꯗꯕꯗꯣ ꯃꯥꯥꯒꯤꯁꯨ ꯑꯃꯨꯛ ꯌꯥꯎꯁꯤꯜꯂꯀꯥꯟꯗ ꯑꯗꯨꯃꯥꯏꯅ ꯇꯧꯒꯤ ꯑꯗꯨꯝ ꯑꯗꯨꯝ ꯈꯟꯕ ꯑꯗꯩ ꯌꯨꯝꯗ ꯊꯣꯡꯕ ꯍꯥꯏꯔꯅ ꯑꯗ ꯄꯪꯍꯥꯎꯗ ꯍꯥꯎꯋꯦ ꯍꯥꯏꯕꯗꯤ ꯑꯇꯦꯛ ꯑꯇꯦꯛꯄ ꯍꯧꯖꯤꯛ ꯈꯨꯗꯛ ꯈꯨꯗꯛꯇ ꯍꯦꯛꯑ ꯊꯣꯡꯕꯅꯤꯅ ꯑꯗꯨꯝ ꯄꯪꯍꯥꯎꯗ ꯍꯥꯎꯕꯅꯤꯅ ꯏꯁꯥꯅ ꯁꯨꯝ ꯊꯣꯡꯖꯕꯅꯤꯅꯀꯣ ꯑꯗꯒꯤ ꯑꯥꯗ ꯀꯩꯗ ꯂꯩꯇꯥꯥꯔꯒꯗꯤ ꯆꯦꯡ ꯆꯥꯛꯇ ꯑꯣꯏꯔꯁꯨ ꯌꯨꯝꯗꯩ ꯊꯥꯔꯛꯇꯣꯏꯅꯤꯅ ꯈꯔ ꯀꯨꯏꯅ ꯆꯠꯍꯟꯒꯦ ꯈꯣꯏꯀ‌ꯦ ꯈꯜꯂꯒ ꯑꯗꯨꯝ ꯇꯧꯋ‌ꯦꯅ ꯁꯤꯗ ꯌꯨꯝꯗꯗꯤ ꯑꯗꯨꯒꯨꯝꯕꯒꯤ ꯋꯥꯈꯟꯁꯨ ꯂꯩꯇꯦꯕ ꯍꯥꯏꯕꯗꯤ ꯑꯗꯨꯝ ꯑꯗꯨꯝ ꯂꯩꯔꯤꯕꯅꯤꯅ ꯍꯥꯏꯔꯦ ꯈꯜꯂꯒꯀꯣ ꯂꯩꯇ ꯇꯥꯔꯒꯁꯨ ꯏꯟꯖꯥꯡ ꯅꯥꯄꯤꯗ ꯑꯣꯏꯔꯁꯨ ꯑꯦ ꯈꯤꯇꯪ ꯈꯤꯇꯪ ꯊꯣꯡꯒꯦꯁꯦ ꯍꯌꯦꯡꯒꯤꯁꯨ ꯍꯪꯆꯤꯠꯀꯤꯁꯨ ꯊꯝꯅꯕ ꯈꯣꯠꯅꯕꯒ ꯍꯥꯏꯔꯒ ꯑꯗꯨꯝ ꯂꯩꯗꯅ ꯑꯗꯨꯃꯥꯏꯅ ꯇꯧꯕꯒꯤ ꯋꯥꯈꯜꯂꯣꯟꯗꯣ ꯑꯗꯨꯃꯥꯏꯅ ꯈꯟꯕꯒꯤ ꯋꯥꯅꯤꯗ ꯍꯣꯏ ꯑꯗꯨ ꯈꯪꯗꯦ ꯌꯦꯡꯒꯦ ꯍꯥꯏꯕꯗꯤ ꯑꯩꯁꯨ ꯒ꯭ꯌꯥꯟ ꯇꯥꯗꯦ ꯇꯧꯗꯣꯏꯁꯦ ꯑꯗꯨꯝ ꯆꯥꯕꯁꯦ ꯈꯤꯇꯪꯗꯤ ꯀꯛꯅꯤꯡꯕꯅꯦ ꯑꯗ‌ꯣꯏ ꯇꯥꯔꯒꯁꯨ ꯈꯪꯉꯦꯕ ꯑꯩ ꯍꯧꯖꯤꯛꯀꯥꯟꯁꯦ ꯌꯥꯝ ꯋꯥꯏꯌ‌ꯦꯕ ꯐꯝꯕꯃꯛꯇ ꯇꯧꯕꯁꯨ ꯑꯩꯁꯦ ꯁꯣꯔꯁꯦ ꯊꯕꯦꯠ ꯊꯕꯦꯠ ꯍꯣꯜꯂꯒ ꯑꯗꯒꯤ ꯐꯛ ꯍꯧꯒꯠꯄ ꯀꯥꯟꯁꯦ ꯀꯣꯛꯁꯦ ꯕꯪ ꯂꯥꯎꯕꯒꯨꯝ ꯀꯩꯒꯨꯝ ꯑꯩꯁꯨꯝ ꯀꯩꯅꯣꯒꯨꯝꯕ ꯁꯦ ꯕꯤ ꯄꯤ ꯀꯩ ꯀꯩꯁꯨ ꯈꯔ ꯋꯥꯡꯉꯝꯒꯗ꯭ꯔꯥ ꯑꯗꯨꯃꯥꯏꯅꯁꯨ ꯈꯟꯕ ꯀꯣ ꯑꯗꯨꯗꯒꯤ ꯋꯥꯈꯜ ꯈꯪꯗ‌ꯦꯗ ꯋꯥꯈꯜꯁꯦ ꯄꯪꯈꯟ ꯈꯟꯖꯤꯜꯂꯦ ꯑꯗꯨꯗꯨꯒꯤꯅꯤꯅꯦ
ꯍꯣ ꯑꯗꯨꯗꯣ ꯕꯤ ꯄꯤꯒꯨꯝꯕ ꯋꯥꯡꯕ ꯈꯣꯠꯄꯗꯗꯤ ꯅꯣꯏ ꯑꯗꯨꯏꯗ ꯑꯗꯨꯝ ꯈꯨꯠꯂꯥꯏ ꯑꯣꯟꯅꯕ ꯀꯩꯀꯥ ꯂꯩꯔꯗꯤ ꯑꯗꯨꯝ ꯑꯣꯜꯂꯒ ꯌꯦꯡꯊꯣꯛꯑꯣ ꯑꯗꯨꯕꯨꯗꯤ ꯀꯩꯁꯨ ꯀꯥꯏꯗꯦ ꯑꯗꯨꯒ ꯎꯝ ꯍꯣꯏ ꯏꯁꯥꯅ ꯈꯤꯇꯪ ꯂꯨꯝꯈꯠꯂꯦ ꯈꯣꯠꯂꯦ ꯈꯪꯉꯛꯏꯗꯨꯕꯨꯗꯤ ꯑꯗꯨꯝ ꯅꯣꯏꯈꯠꯂꯛꯑꯦ ꯍꯥꯏꯕꯗ‌ꯣ ꯇꯥꯛꯏꯅꯦ ꯑꯗꯨꯅ ꯖ‌ꯣꯇꯣꯟꯁꯤ ꯈꯔ ꯈꯔ ꯇꯧꯕꯅꯗꯤ ꯐꯔꯕꯅꯤ ꯍꯥꯏꯕꯗꯤ ꯅꯣꯏꯈꯠꯂꯛꯄ ꯍꯥꯏꯕꯁꯤꯗ ꯑꯐꯕ ꯍꯥꯏꯕꯁ‌ꯦ ꯀꯩꯝꯇ ꯂꯩꯇꯦꯀꯣ ꯊꯥꯏꯅꯒꯤ ꯑꯍꯟ ꯃꯈꯩꯅ ꯃꯁꯥ ꯆꯥꯎꯔꯒ ꯅꯣꯏꯔꯒ ꯃꯁꯥ ꯐꯩ ꯍꯥꯏꯔꯝꯕꯗꯣ ꯑꯗꯨ ꯌꯥꯗ꯭ꯔꯦꯕ ꯍꯧꯖꯤꯛꯇꯤ ꯍꯥꯏꯕꯗꯤ ꯅꯣꯏꯔꯛꯄ ꯍꯥꯏꯕꯁꯤ ꯃꯇꯨꯡ ꯌꯦꯡꯉꯣ ꯅꯪ ꯍꯥꯏꯔ‌ꯣ ꯐꯝꯃꯦ ꯋꯥꯔꯦ ꯍꯥꯏꯔꯦ ꯁꯤꯇꯪ ꯆꯠꯂꯦ ꯄꯨꯛ ꯍꯧꯒꯠꯂꯦ ꯋꯥꯔꯦ ꯊꯕꯛ ꯑꯃ ꯇꯧꯔꯦ ꯁꯥꯗꯣꯡ ꯊꯨꯡꯕꯗꯧꯅ ꯇꯧꯔꯦ ꯑꯗꯨ ꯑꯣꯏꯔꯒꯗꯤ ꯑꯗꯨ ꯈꯛꯇ ꯅꯠꯇꯅ ꯅꯪ ꯐꯤꯔꯣꯜ ꯁꯦꯠꯇꯣꯛ ꯁꯦꯠꯆꯤꯟ ꯇꯧꯔꯛꯄꯗꯁꯨ ꯅꯁꯥꯗ ꯀꯟꯐꯤꯗꯦꯟ ꯑꯃ ꯏꯋꯥꯠ ꯋꯥꯠꯂꯝꯃꯅꯤ ꯈꯤꯇꯪ ꯁꯦꯠꯆꯤꯜꯂꯨꯏ ꯀꯩꯅꯣꯝ ꯁꯦꯠꯂꯨꯅꯤ ꯄꯨꯛꯅ ꯏꯀꯪ ꯀꯪꯊꯣꯂꯛꯑꯅꯤ ꯑꯗꯨꯝ ꯀꯟꯐꯤꯗꯦꯟ ꯋꯥꯠꯂꯅꯤ ꯑꯗꯒꯤ ꯈꯤꯇꯪ ꯐꯖꯅ ꯀꯩꯅꯣ ꯇꯧꯒꯦ ꯍꯥꯏꯔꯁꯨ ꯑꯗꯨꯝ ꯍꯥꯏꯗꯤ ꯐꯤꯕꯝꯗꯣ ꯆꯥꯗ꯭ꯔꯕꯅꯤꯅ ꯀꯩꯅꯣꯝꯇꯕꯨ ꯀꯩꯅꯣꯝꯇꯕꯨ ꯁꯦꯠꯂꯁꯨ ꯐꯅ ꯐꯖꯕ ꯐꯤꯔꯣꯜ ꯁꯦꯠꯂꯁꯨ ꯐꯤꯕꯝꯗꯨ ꯆꯥꯗ꯭ꯔꯒꯗꯤ ꯐꯖꯕꯗꯨ ꯌꯧꯗ꯭ꯔꯦꯗꯅꯀꯣ ꯑꯗꯨ ꯐꯖꯕꯗꯨ ꯌꯧꯗ꯭ꯔꯦꯗꯤ ꯃꯤꯃꯥꯡ ꯊꯣꯛꯅꯤꯡꯉꯔꯣꯏ ꯃꯌꯥꯝ ꯃꯔꯛꯇ ꯄꯨꯟꯅꯤꯡꯉꯔꯣꯏ ꯊꯤꯔꯕꯅꯤꯅꯀꫭ ꯑꯗꯨꯅ ꯑꯗꯨꯃꯥꯏꯅ ꯁꯨꯝ ꯀꯟꯐꯤꯗꯦꯟꯁꯁꯦ ꯑꯗꯨꯗꯁꯨ ꯍꯟꯊꯔꯛꯑꯅꯤ ꯑꯗꯒꯤ ꯍꯛꯆꯥꯡ ꯃꯅꯨꯡꯒꯤ ꯑꯣꯏꯅꯁꯨ ꯁꯨꯝ ꯁꯣꯛ ꯁ ꯂꯥꯛꯑꯅꯤ ꯑꯗꯨꯅ ꯈ꯭ꯋꯥꯏ ꯐꯕꯗꯤ ꯑꯩꯅ ꯄꯥꯝꯖꯔꯤꯕ ꯄꯥꯝꯖꯕ ꯍꯥꯏꯕꯗꯤ ꯑꯩꯅ ꯑꯩꯅ ꯂꯩꯒꯗꯕ ꯑꯩꯅ ꯋꯥꯡꯉꯤꯕ ꯆꯥꯡꯗꯨꯒꯤ ꯃꯇꯨꯡ ꯏꯟꯅ ꯑꯩꯒꯤ ꯂꯩꯒꯗꯕ ꯑꯔꯨꯝꯕꯒꯤ ꯆꯥꯡꯗꯨꯁꯨ ꯑꯗꯨꯃꯥꯏꯅ ꯂꯩꯅꯕ ꯍꯣꯠꯅꯔꯒꯗꯤ ꯈ꯭ꯋꯥꯏ ꯐꯩ ꯍꯣꯏ ꯍꯧꯖꯤꯛ ꯍꯧꯖꯤꯛꯀꯤ ꯃꯇꯝꯁꯤꯒꯤ ꯑꯣꯏꯅꯗꯤ ꯈꯤ ꯈꯤꯇꯪ ꯂꯣꯏꯅ ꯍꯦꯟꯅꯕꯅꯦ ꯑꯩꯅ ꯋꯥꯡꯉꯤꯕ ꯆꯥꯡꯗꯒꯤ ꯂꯨꯝꯕꯁꯤꯅ ꯈꯤꯇꯪ ꯂꯣꯏꯅ ꯍꯦꯟꯅꯩꯌꯦꯕꯀꯣ ꯑꯗꯨꯕꯨ ꯃꯤ ꯃꯈꯩꯁꯦ ꯑꯗꯨꯝ ꯇꯝ ꯇꯞꯅ ꯑꯑꯣꯟꯕꯗꯤ ꯑꯗꯨꯝ ꯂꯥꯛꯑꯦ ꯍꯥꯏꯕꯗꯤ ꯁꯦꯝꯕ ꯈꯣꯠꯄ ꯆꯥꯕꯗꯅꯤ ꯈꯪꯗꯦ ꯍꯛꯆꯥꯡ ꯁꯥꯖꯗꯅꯤ ꯈꯪꯗꯦ ꯂꯣꯏꯅ ꯇꯧꯅꯕ ꯍꯣꯠꯅꯔꯦꯕꯀꯣ ꯑꯗꯨꯅ ꯁꯣꯝꯁꯨ ꯑꯗꯨꯃꯥꯏꯅ ꯇꯧꯕꯤꯌꯨ ꯑꯗꯣ ꯁꯣꯝꯁꯦ ꯌꯣꯒ ꯀꯩꯀꯥꯁꯨ ꯑꯗꯨꯝ ꯈꯤꯇꯪꯗꯤ ꯍꯩꯌꯦꯅꯗꯤ ꯍꯥꯏꯔꯞ ꯇꯥꯖꯩ ꯑꯗꯣ ꯌꯣꯒꯨꯝꯕꯁꯦ ꯇꯧꯗꯕ ꯀꯨꯏꯔꯕ꯭ꯔꯣ ꯀꯃꯥꯏꯅ ꯇꯧꯒꯦ ꯍꯧꯖꯤꯛꯀꯥꯟꯁꯤꯕꫭ
ꯍꯣꯏ ꯑꯗꯨꯅꯦ ꯑꯩꯁꯨ ꯉꯁꯥꯏꯀꯣ ꯏꯃꯥꯟꯅꯕ ꯑꯃꯒꯤ ꯆꯠꯄꯗꯣ ꯑꯗꯨꯀꯥꯟꯗ ꯑꯔꯨꯝꯁꯨ ꯑꯣꯜꯂꯨꯕꯅꯦ ꯑꯗꯣ ꯑꯩ ꯏꯁꯋꯥꯏꯗꯗ ꯈꯪꯖꯕꯅꯤ ꯀꯩꯅꯣ ꯃꯔꯤꯐꯨꯃꯥꯊꯣꯏꯒ ꯒ꯭ꯔꯥꯝ ꯆꯥꯝꯃꯉꯥ ꯑꯗꯨꯃꯥꯏꯅ ꯂꯩꯔꯝꯃꯦ ꯍꯥꯏꯕꯗꯤ ꯑꯗꯨꯝ ꯍꯥꯟꯗꯤ ꯑꯗꯨꯝ ꯂꯩꯕꯁꯦ ꯍꯥꯏꯗꯤ ꯍꯨꯝꯗ꯭ꯔꯥ ꯅꯤꯄꯥꯟ ꯁꯨꯃꯥꯏꯅ ꯂꯩꯕꯅꯦꯕ ꯑꯗꯣ ꯃꯔꯤꯐꯨꯒ ꯌꯧꯔꯝꯕꯗꯣ ꯏꯁꯥꯗꯤ ꯀꯩꯗꯦ ꯑ ꯑꯩꯁꯤꯕꯨ ꯌꯥꯝ ꯂꯨꯝ ꯃꯖꯥ ꯂꯥꯛꯑꯒ ꯑꯗꯨꯃꯥꯏꯅ ꯈꯟꯕꯗꯣ ꯑꯗꯨꯃꯥꯏꯅ ꯈꯜꯂꯦ ꯑꯗꯨꯗꯨꯒ ꯍꯣꯏ ꯑꯩꯁꯤꯀꯣ ꯄꯤꯛꯏꯉꯩꯗꯗꯤ ꯏꯁꯥꯁꯦ ꯌꯥꯝ ꯄꯥꯔꯝꯃꯦ ꯑꯗꯨꯅ ꯍꯥꯏꯕꯗꯤ ꯊꯛꯇꯛꯇꯣꯛ ꯊꯛꯆꯤꯟ ꯇꯧꯕꯁꯦ ꯑꯗꯨꯝ ꯀꯩꯁꯨ ꯌꯥꯝꯅ ꯍꯥꯏꯗꯤ ꯑꯔꯨꯕ ꯑꯣꯏꯔꯝꯗꯦꯕꯀꯣ ꯌꯣꯒꯥ ꯍꯥꯏꯁꯤꯗꯐꯥꯎ ꯑꯗꯨꯝ ꯄꯨꯛꯁꯤ ꯌꯥꯎꯇꯥꯥꯔꯗꯤ ꯑꯗꯨꯝ ꯇꯧꯕꯁꯦ ꯑꯗꯨꯝ ꯅꯨꯡꯉꯥꯏꯇ꯭ꯔꯦꯕ ꯍꯥꯏꯕꯗꯤ ꯑꯗꯨꯝ ꯅꯣꯟꯗꯕ ꯈꯣꯠꯇꯕꯗꯣ ꯉꯥꯏꯔꫭ ꯑꯗꯨꯝ ꯄꯨꯛꯁꯤꯅꯦ ꯄꯟꯕꯒꯨꯝ ꯀꯩꯒꯨꯝꯕ ꯇꯧꯔ ꯑꯗꯨꯃꯥꯏꯅ ꯂꯩꯕꯗꯣ ꯑꯗꯨ ꯌꯥꯝ ꯅꯨꯡꯉꯥꯏꯇꯕ ꯑꯃꯗꯤ ꯁꯨꯃꯥꯏꯅ ꯁꯨꯝ ꯑꯣꯏ ꯂꯩꯔꯦ ꯑꯗꯣ ꯒ꯭ꯌꯥꯟ ꯇꯥꯗꯦ ꯇꯧꯔꯤꯁꯦ ꯍꯥꯏꯕꯗꯤ
ꯑꯗꯨꯝ ꯍꯥꯏꯗꯤ ꯏꯁꯥꯁꯦ ꯆꯥꯎꯈꯠꯂꯦꯁꯨ ꯈꯪꯉꯦ ꯑꯗꯒꯤ ꯍꯟꯊꯍꯟꯒꯦ ꯈꯜꯂꯦ ꯑꯗꯨ ꯇꯥꯔꯒꯁꯨ ꯋꯥꯈꯜꯗꯗꯤ ꯑꯗꯨꯝ ꯈꯟꯕ ꯊꯕꯛ ꯑꯣꯏꯅꯗꯤ ꯄꯥꯡꯊꯣꯛꯄ ꯉꯝꯗꯕꯗꯣ ꯑꯗꯨꯃꯥꯏꯅ ꯇꯧꯋꯦ ꯍꯥ ꯑꯗꯨꯅꯦ ꯅꯪꯗꯤ ꯀꯃꯥꯏꯅ ꯇꯧꯒꯦ ꯅꯪꯁꯥꯗꯤ ꯀꯃꯥꯏꯅ ꯆꯥꯎꯈꯠꯄ ꯈꯣꯠꯄ ꯇꯧꯕ꯭ꯔꯥ ꯅꯪꯕꯨꯒꯤ ꯊꯕꯛ ꯏꯪꯈꯥꯡ ꯆꯠꯄ ꯑꯗꯒꯤ ꯋꯥꯀꯤꯡ ꯀꯩ ꯆꯠꯄꯅ ꯀꯩꯁꯨ ꯌꯥꯝ ꯆꯥꯎꯈꯠ ꯄ ꯈꯣꯠꯄꯗꯤ ꯑꯣꯏꯔꯝꯗꯣꯏ ꯃꯥꯟꯗꯦ ꯅꯪ ꯀꯃꯥꯏꯅ ꯂꯩꯒꯦ ꯑꯔꯨꯝꯕꯅ ꯀꯌꯥꯃꯨꯛ ꯂꯩꯒꯦ
ꯂꯩꯒ° ꯑꫭꯟꯕꯔꫭ ꯑꯣꯟꯗꯕ꯭ꯔꯣ ꯑꯩꯁꯨ ꯑꯗꯨꯝ ꯑꯣꯜꯂꯦꯕꯀꯣ ꯑꯩꯈꯣꯏꯒꯤꯁꯨ ꯑꯗꯨꯝ ꯋꯦꯠ ꯑꯣꯟꯅꯕ ꯂꯩꯕꯅꯦ ꯉꯥꯏꯍꯥ ꯂꯩꯇꯅ ꯑꯗꯨꯝ ꯌꯦꯡ ꯁꯥꯟꯅꯕꯁ ꯇꯧꯋꯦꯕꯀꯣ ꯑꯗꯨꯗꯣ ꯑꯩꯁꯦ ꯌꯥꯝ ꯀꯟꯅꯥ ꯑꯥ ꯍꯦꯟꯒꯠꯄꯕꯨꯗꯤ ꯑꯣꯏꯗꯦꯕꯀꯣ ꯑꯗꯨ ꯍꯦꯟꯒꯠꯄ ꯑꯣꯏꯗꯦ ꯍꯥꯏꯁꯦ ꯑꯩꯗꯤ ꯍꯥꯟꯅꯗꯒꯤ ꯁꯨꯃꯥꯏꯅ ꯑꯗꯨꯝ ꯏꯁꯥꯁꯦ ꯈꯤꯇꯪ ꯆꯥꯎꯔꯒ ꯂꯥꯛꯑꯃꯤꯅ ꯌꯥꯝ ꯀꯟꯅ ꯅꯣꯏꯈꯠꯄ ꯃꯥꯟꯗꯦꯅ ꯍꯥꯏꯅꯦꯕꯀꯣ ꯅꯣꯏꯗꯤ ꯅꯣꯏꯔꯤꯅꯦ ꯑꯩꯒꯤ ꯆꯥꯡꯗꯒꯤꯗꯤ ꯇꯔꯥꯃꯨꯛꯀꯤ ꯆꯥꯡ ꯍꯦꯜꯂꯦꯅꯦꯕ ꯑꯩꯅ ꯋꯥꯉꯝꯕꯒ ꯑꯩꯅ ꯂꯨꯝꯒꯗꯕꯗꯒꯤꯗꯤ ꯀꯦꯖꯤꯁꯦ ꯇꯔꯥꯃꯨꯛꯇꯤ ꯍꯦꯜꯂꯤꯦꯅꯦꯕ ꯑꯩꯁꯦ ꯍꯧꯖꯤꯛ ꯀꯣ ꯑꯗꯨ ꯑꯣꯏꯔꯒꯁꯨ ꯁꯨꯝ ꯀꯨꯏꯅꯥ ꯁꯨꯃꯥꯏꯅ ꯁꯨꯝ ꯅꯣꯏꯔꯛꯑꯃꯤꯅ ꯌꯥꯝ ꯀꯟꯅꯥ ꯅꯣꯏ ꯈꯜꯂꯦꯅ ꯑꯗꯨꯝ ꯈꯟꯖꯟꯗꯕ ꯍꯥꯏꯇꯥꯔꯦꯀꯣ ꯑꯗꯥ ꯅꯪꯅ ꯑꯃꯨꯛ ꯁꯨꯝ ꯄꯥꯔꯝꯕꯗꯒꯤ ꯅꯣꯏꯈꯠꯂꯛꯄꯒꯤ ꯌꯥꯝ ꯀꯟꯅ ꯅꯣꯏꯈꯠꯂꯛꯄ ꯃꯥꯟꯕ ꯑꯗꯨꯃꯥꯏꯅ ꯇꯧꯕꯤ ꯑꯣꯏꯔꯝꯗꯣꯏꯅꯦꯕ ꯑꯗꯣ ꯑꯩꯁꯨ ꯑꯗꯨꯅꯦ ꯍꯟꯊꯍꯟꯕꯁꯦ ꯈꯪꯗꯦ ꯌꯥꯝ ꯋꯥꯅ ꯊꯣꯛꯑꯦ ꯃꯤꯅꯗꯤ ꯍꯥꯏꯅꯩ ꯃꯆꯥ ꯄꯥꯔꯝꯕꯗꯒꯤ ꯅꯣꯏ ꯈꯠꯅꯕ ꯍꯣꯠꯅꯕꯁꯦ ꯌꯥꯝ ꯋꯥꯏ ꯈꯣꯠꯂꯛꯑꯦ ꯅꯣꯏꯅꯤꯡꯉꯦ ꯍꯥꯏꯕ ꯃꯤꯁꯨ ꯑꯗꯨꯝ ꯌꯥꯎꯋꯦꯕꯀꯣ ꯑꯗꯣ ꯑꯩꯈꯣꯏꯒꯤ ꯑꯣꯏꯅ ꯑꯃꯨꯛ ꯀꯃꯥꯏꯅ ꯇꯧꯏ ꯍꯥꯏ ꯀꯥꯟꯗ ꯄꯨꯔꯥ ꯑꯣꯄꯣꯖꯤꯠ ꯆꯠꯂꯦ ꯍꯥꯏꯕꯗꯤ ꯑꯩꯈꯣꯏꯅ ꯑꯃꯨꯛ ꯇꯥꯅꯕ ꯍꯣꯠꯅꯕꯁꯦ ꯑꯗꯨꯛꯀꯤ ꯃꯇꯤꯛ ꯋꯥꯏ ꯍꯥꯏ ꯇꯔꯦ ꯑꯗꯒꯤ ꯇꯥꯔꯦꯅ ꯍꯥꯏꯔꯁꯨ ꯏꯀꯨꯏ ꯀꯨꯏꯅ ꯆꯠꯇꯕꯗꯨꯀꯣ ꯑꯗꯨꯝ ꯑꯃꯨꯛ ꯊꯥ ꯑꯃ ꯇꯥꯔꯝꯃꯅꯤ ꯑꯗꯒꯤ ꯑꯃꯨꯛ ꯈꯪꯗꯦ ꯑꯗꯨꯝ ꯆꯥꯕ ꯈꯣꯠꯄꯗꯁꯨ ꯑꯗꯨꯝ ꯑꯣꯏꯗꯣꯏꯅꯤ ꯑꯁꯤꯕꯨꯗꯤ ꯆꯥꯗꯅ ꯅꯣꯏ ꯌꯥꯄꯣꯠ ꯅꯠꯇꯦ ꯅꯠꯇ꯭ꯔꯥ ꯂꯥꯏꯔꯤꯛꯄꯨ ꯄꯥꯗꯅ ꯍꯩ ꯌꯩꯄꯣꯠ ꯅꯠꯇꯦ ꯑꯗꯨꯃꯥꯏꯅ ꯆꯥꯕꯩꯗꯤ ꯑꯣꯏꯗꯣꯏꯅꯦ ꯍꯥꯏꯕꯗꯤ ꯌꯥꯝ ꯆꯥꯕ ꯆꯥꯗꯕ ꯅꯠꯇꯕ ꯆꯥꯔꯤꯕ ꯄꯣꯠꯇꯨꯅ ꯅꯣꯏ ꯍꯦꯟꯅ ꯅꯣꯏꯕꯗ ꯃꯇꯦꯡ ꯑꯣꯏꯕ ꯄꯣꯠ ꯑꯣꯏꯔꯒꯗꯤ ꯌꯥꯝ ꯆꯥꯗ꯭ꯔꯒꯁꯨ ꯑꯗꯨꯝ ꯅꯣꯏꯗꯣꯏꯅꯦꯕꯀꯣ ꯑꯗꯨ ꯑꯗꯨꯃꯥꯏꯅ ꯇꯧꯋꯦ ꯑꯗꯣ ꯑꯗꯨꯗꯤ ꯅꯪꯁꯦ ꯍꯧꯖꯤꯛ ꯌꯣꯒꯁꯦ ꯀꯩꯝꯇ ꯁꯥꯟꯅꯕ ꯉꯝꯗ꯭ꯔꯕꯣ ꯀꯃꯥꯏꯅ ꯇꯧꯒꯦ
ꯑꯧ ꯉꯝꯗ꯭ꯔꯦ ꯉꯝꯗ꯭ꯔꯦ ꯍꯥꯏꯕꯗꯤꯀꯣ ꯀꯩ ꯍꯥꯏꯅꯤ ꯑꯗꯨꯝ ꯏꯁꯥ ꯍꯦ ꯑꯗꯨꯝ ꯀꯩꯅꯣ ꯇꯧꯕ ꯅꯣꯏꯕꯅꯤꯅꯅꯦ ꯍꯥꯏꯗꯤ ꯌꯣꯒꯥ ꯍꯥꯏꯁꯤꯗ ꯊꯦꯛꯇꯣꯛ ꯊꯦꯛꯁꯤꯟ ꯇꯧꯕꯁꯤꯗ ꯏꯁꯥꯒꯤ ꯍꯥꯏꯗꯤ ꯐꯦꯠꯀꯤ ꯁꯔꯨꯛ ꯁꯦ ꯑꯗꯨꯝ ꯃꯌꯥꯝ ꯌꯥꯎꯔꯕꯅꯤꯅꯀꯣ ꯑꯗꯨꯝ ꯄꯜꯂꯒ ꯂꯩꯕꯗꯣ ꯊꯦꯛꯇꯣꯛꯄꯗ ꯇꯧꯔꯦ ꯑꯗꯨꯝ ꯄꯟꯕꯤ ꯑꯗꯩ ꯊꯦꯛꯁꯤꯟꯕꯗ ꯇꯧꯔꯦ ꯑꯗꯨꯝ ꯄꯟꯕꯤ ꯏꯄꯟꯗ ꯄꯜꯂ ꯂꯩꯕꯗꯣ ꯑꯗꯨꯃꯥꯏꯅ ꯇꯧꯕꯒꯤꯅꯤꯗ ꯑꯗꯣ ꯍꯧꯖꯤꯛꯀꯥꯟ ꯍꯣꯏ ꯇꯧꯗ꯭ꯔꯦꯗ ꯌꯣꯒꯥ ꯇꯧꯗꯕꯁꯦ ꯆꯍꯤ ꯑꯅꯤꯒꯨꯝꯕ ꯁꯨꯔꯝꯃꯅꯤ ꯆꯍꯤ ꯑꯅꯤ ꯃꯃꯥꯡꯗꯗꯤ ꯑꯗꯨꯝ ꯈꯔ ꯈꯔ ꯇꯧꯗꯅ ꯈꯣꯠꯇꯅ ꯑꯗꯨꯃꯥꯏꯅ ꯇꯧꯔꯝꯕꯅꯦ ꯅꯍꯥꯃꯨꯛ ꯀꯣꯚꯤꯠꯀꯨꯝꯕ ꯂꯥꯛꯄ ꯃꯇꯝꯗꯣ ꯑꯗꯨꯀꯥꯟꯗꯗꯤ ꯏꯃꯥꯟꯅꯕ ꯈꯩ ꯇꯧꯔꯒ ꯍꯦꯛꯇ ꯇꯧꯗꯅ ꯈꯣꯠꯇꯅ ꯑꯗꯨꯀꯥꯟꯗꯁꯨ ꯑꯗꯨꯀꯥꯟꯗꯗꯤ ꯌꯥꯝ ꯅꯨꯡꯉꯥꯏ ꯍꯥꯏꯕꯗꯤ ꯏꯃꯥꯟꯅꯕ ꯃꯈꯩꯗꯣ ꯃꯌꯨꯝꯗ ꯂꯣꯏ ꯂꯩꯅꯕꯅꯤꯅ ꯊꯕꯛ ꯏꯪꯈꯥꯡꯗꯣ ꯂꯣꯏꯅ ꯆꯠꯅꯗ꯭ꯔꯕꯅꯤꯅ ꯀꯣ ꯃꯌꯥꯝꯁꯦ ꯄꯨꯟꯗꯅ ꯆꯥꯗꯅ ꯆꯠꯇꯅ ꯑꯗꯨꯝ ꯃꯤꯅ ꯄꯨꯟꯕ ꯌꯥꯗꯦ ꯍꯥꯏꯇꯥꯥꯔꯒꯁꯨ ꯑꯩꯈꯣꯏ ꯃꯌꯥꯝꯒꯤꯗꯤ ꯑꯃ ꯄꯨꯟꯕ ꯌꯥꯅꯉꯥꯏ ꯇꯟꯖꯥ ꯄꯤꯕꯤꯕꯗꯣ ꯑꯗꯨꯒ ꯆꯞ ꯃꯥꯟꯅꯩꯑꯦꯕꯀꯣ ꯍꯦꯛꯇ ꯑꯩꯈꯣꯏꯅ ꯀꯥꯗꯕ ꯆꯤꯡ ꯂꯩꯔꯝꯃꯣꯏ ꯁꯤꯒꯤ ꯑꯩꯈꯣꯏꯒꯤ ꯑꯀꯣꯏꯕꯗ ꯂꯩꯔꯤꯕ ꯃꯃꯥꯡ ꯆꯤꯡ ꯃꯅꯤꯡ ꯆꯤꯡ ꯅꯠꯇ꯭ꯔ ꯃꯈꯥꯔꯣꯝꯗ ꯂꯩꯔꯤꯕ ꯃꯌꯥꯝꯁꯦ ꯂꯣꯏꯅ ꯀꯥꯏ ꯃꯇꯝꯗꯣ ꯌꯥꯝ ꯅꯨꯡꯉꯥꯏ ꯍꯥꯏꯇꯥꯔꯦ ꯑꯗꯣ ꯑꯗꯨꯝ ꯆꯩꯁꯨ ꯃꯌꯥꯝ ꯁꯥꯔꯛꯄ ꯌꯥꯎꯋꯦꯕꯀꯣ ꯑꯩꯈꯣꯏꯒꯤꯗꯤ ꯑꯃꯨꯛ ꯑꯗꯨꯗ ꯍꯦꯛꯇ ꯃꯤ ꯊꯦꯡꯅꯔꯨꯗꯕ ꯂꯩꯇꯦ ꯀꯩꯕ ꯑꯩꯈꯣꯏ ꯁꯤꯗ ꯍꯦꯛ ꯂꯥꯟꯟꯊꯣꯛꯈꯤꯕꯒ ꯑꯩꯈꯣꯏꯗ ꯊꯦꯡꯅꯗꯨꯕ ꯍꯥꯏꯕꯕꯨ ꯑꯩꯈꯣꯏ ꯊꯣꯡꯒꯥꯟꯗꯒꯤ ꯑꯩꯈꯣꯏ ꯂꯩꯔꯛ ꯃꯆꯤꯟꯗꯨꯐꯥꯎ ꯉꯥꯏꯔꯦ ꯑꯗꯨꯏ ꯃꯇꯨꯡꯗ ꯂꯧꯕꯨꯛꯀꯤ ꯂꯧꯕꯨꯛ ꯉꯛꯇꯅꯦꯕ ꯂꯧꯕꯨꯛꯇ ꯁꯝꯃꯒ ꯑꯗꯨꯝ ꯆꯠꯂꯒ ꯃꯤ ꯀꯅꯥꯝꯇ ꯊꯦꯡꯅꯔꯨꯕꯗꯤ ꯅꯠꯇꯦ ꯑꯗꯨꯏ ꯇꯥꯥꯔꯁꯨ ꯃꯤꯅꯗꯤ ꯊꯣꯛꯍꯟꯅꯤꯡꯗꯕ ꯑꯗꯨꯝ ꯍꯥꯏꯗꯤ ꯃꯤꯒꯤ ꯋꯥꯈꯜꯂꯣꯟꯁꯦ ꯈꯤꯇꯪ ꯆꯥꯎꯊꯣꯛꯄ ꯉꯝꯗꯕ ꯃꯤꯁꯨ ꯂꯩꯗꯅ ꯑꯦ ꯃꯥꯗꯤ ꯑꯗꯨ ꯆꯠꯊꯣꯛꯈ꯭ꯔꯦ ꯑꯗꯨ ꯇꯧꯈ꯭ꯔꯦ ꯃꯥꯅ ꯂꯥꯏꯅꯥ ꯄꯨꯁꯤꯜꯂꯛ ꯑꯝꯃꯅꯤ ꯑꯗꯨꯝ ꯇꯧꯔꯝꯃꯅꯤ ꯑꯗꯨꯃꯥꯏꯅ ꯈꯟꯕꯒꯤꯀꯣ ꯃꯤ ꯃꯌꯥꯝꯅꯗꯤ ꯀꯩꯅꯣ ꯆꯠꯊꯣꯛꯅꯤꯡꯗꯕ ꯀꯣ ꯑꯗꯒꯤ ꯑꯗꯨꯝ ꯑꯩꯈꯣꯏ ꯃꯌꯥꯝꯗꯨꯗ ꯑꯗꯨꯝ ꯄꯨꯟꯕꯒꯤ ꯅꯨꯡꯉꯥꯏꯕꯗꯣ ꯑꯗꯨꯗ ꯑꯩꯈꯣꯏꯅ ꯆꯠꯈꯤꯕ ꯃꯐꯝ ꯃꯌꯥꯝꯒꯗꯣ ꯑꯗꯨꯝ ꯈꯜꯂꯨꯀꯥꯟꯗ ꯌꯥꯝ ꯅꯨꯡꯁꯤꯕꯗꯣ ꯑꯗꯨꯃꯥꯏꯅ ꯇꯧꯋꯦ ꯅꯪꯗꯤ ꯀꯃꯥꯏꯅ ꯇꯧꯒꯦ ꯀꯣꯚꯤꯗ ꯃꯇꯝꯗ ꯅꯨꯡꯉꯥꯏꯈꯤꯕ꯭ꯔꯣ ꯅꯨꯡꯉꯥꯏꯇꯕ꯭ꯔꯣ
ꯑ ꯍꯣꯏ ꯀꯣꯚꯤꯠ ꯃꯇꯝꯁꯦ ꯅꯨꯡꯉꯥꯏꯕꯁꯨ ꯌꯥꯎꯋꯦ ꯅꯨꯡꯉꯥꯏꯇꯕꯁꯨ ꯌꯥꯎꯋꯦ ꯑꯩꯒꯤ ꯑꯣꯏꯅ ꯍꯥꯏꯔꯒꯗꯤ ꯀꯣꯚꯤꯠ ꯃꯇꯝꯁꯤ ꯐꯦꯃꯤꯂꯤ ꯇꯥꯏꯝ ꯑꯃ ꯌꯥꯝ ꯐꯖꯅ ꯐꯪꯉꯦꯀꯣ ꯍꯥꯏꯕꯗꯤ ꯍꯥꯟꯅꯗꯤ ꯑꯗꯨꯝ ꯑꯩꯈꯣꯏꯒꯤ ꯏꯆꯤꯜ ꯏꯅꯥꯎ ꯃꯈꯩꯁꯨ ꯀꯩ ꯍꯥꯏꯅꯤ ꯃꯥꯏ ꯃꯥꯏ ꯑꯗꯨꯝ ꯆꯠꯅꯈꯤꯝꯅꯤꯅ ꯄꯥꯛꯅ ꯊꯨꯡꯅ ꯍꯥꯏꯗꯤ ꯊꯦꯡꯅꯔꯒ ꯀꯣꯏꯕ ꯂꯥꯡꯕ ꯇꯧꯕꯁꯦ ꯈꯤꯇꯪ ꯋꯥꯠꯈꯤꯕꯀꯣ ꯑꯗꯨꯕꯨ ꯀꯣꯚꯤꯠ ꯃꯇꯝꯗꯗꯤ ꯄꯨꯂꯞ ꯌꯨꯝꯗ ꯊꯣꯛꯂꯛꯄ ꯑꯣꯏꯕꯒꯤ ꯌꯥꯝ ꯀ꯭ꯂꯣꯁ ꯑꯣꯏꯔꯝꯗꯕꯗꯣ ꯍꯦꯟꯅ ꯑꯣꯏꯁꯤꯟꯈꯔꯦ ꯍꯥꯏꯕ ꯇꯥꯔꯦ ꯍꯥꯏꯕꯗꯤ ꯑꯇꯣꯞ ꯑꯇꯣꯞ ꯑꯇꯣꯞꯄꯗ ꯆꯠꯂꯒ ꯇꯧꯕꯃꯛꯁꯨ ꯍꯦꯛ ꯅꯨꯡꯉꯥꯏꯇꯝꯃꯤꯅ ꯑ ꯌꯨꯝ ꯗꯨꯝ ꯌꯨꯝꯗ ꯑꯣꯏꯅ ꯍꯥꯏꯕꯗꯤ ꯅꯛꯅꯔꯝꯅꯤꯅ ꯏꯆꯤꯜ ꯏꯅꯥꯎ ꯃꯈꯩꯗꯨꯗꯤ ꯑꯗꯨꯃꯥꯏꯅ ꯇꯧꯔꯒ ꯈꯔ ꯑꯗꯨꯝ ꯄꯨꯟꯕꯅꯦ ꯐꯦꯃꯤꯂꯤ ꯇꯥꯏꯝ ꯑꯃ ꯌꯥꯝ ꯀ꯭ꯂꯣꯖ ꯍꯦꯟꯅ ꯑꯣꯏꯁꯤꯜꯍꯟꯈ꯭ꯔꯦ ꯀꯣꯚꯤꯠ ꯃꯇꯝꯗ ꯑꯗꯒꯤ ꯑꯩꯁꯦ ꯀꯣꯕꯤꯠꯁꯨ ꯅꯥꯈꯤ ꯌꯦꯕꯀꯣ ꯀꯣꯚꯤꯠꯇꯨ ꯅꯥꯈꯤꯕꯅꯤꯅ ꯅꯨꯡꯉꯥꯏꯇꯕ ꯍꯥꯏꯔꯒꯗꯤ ꯑꯗꯨ ꯅꯥꯕꯒꯤꯗ ꯍꯥꯏꯗꯤ ꯎꯝ ꯃꯇꯝꯗꯨꯗ ꯀꯣꯚꯤꯠ ꯅꯥꯕ ꯍꯥꯏꯁꯦ ꯂꯣꯏꯔꯦ ꯃꯌꯥꯝꯅ ꯀꯣ ꯏꯃꯨꯡꯗꯣ ꯄꯨꯔꯥ ꯁꯣꯛꯅ ꯁꯝꯅꯕ ꯌꯥꯗꯕ ꯑꯩ ꯈꯛꯇ ꯅꯠꯇꯅ ꯍꯥꯏꯗꯤ ꯏꯃꯨꯡꯒꯤ ꯃꯤꯗꯨꯉꯩꯀꯣ ꯂꯩꯍꯧꯔꯤꯕ ꯏꯃꯨꯡꯒꯤ ꯃꯤ ꯑꯇꯩꯗꯨꯉꯩꯏ ꯑꯗꯨꯃꯥꯏꯅ ꯇꯧꯅꯕ ꯃꯇꯝ ꯑꯣꯏꯕꯅꯤꯅ ꯑꯗꯨꯝ ꯑꯗꯨꯒꯤ ꯈꯤꯇꯪ ꯅꯨꯡꯉꯥꯏꯇꯕ ꯈꯣꯠꯇꯕꯗꯤ ꯑꯗꯨꯝ ꯌꯥꯎꯈꯤ ꯑꯗꯨ ꯃꯉꯥꯏꯔꯦ ꯑꯗꯨꯒ ꯍꯣꯏ ꯅꯣꯏ ꯀꯥꯡꯕꯨꯗꯣ ꯍꯥꯏꯅꯈꯤꯕꯅꯦ ꯅꯣꯏ ꯀꯥꯡꯕꯨꯗꯣ ꯆꯤꯡ ꯅꯣꯏꯅ ꯀꯥꯗꯕ ꯆꯤꯡ ꯂꯩꯔꯝꯃꯔꯣꯏ ꯒꯥꯢꯅ ꯑꯗꯨꯝ ꯁꯇꯦꯇꯁ ꯀꯩꯀꯥꯗ ꯎꯅꯕꯩ ꯎꯅꯈꯤꯕꯅꯤꯅꯀꯣ ꯃꯤꯅ ꯑꯗꯨꯝ ꯍꯥꯏꯅꯈꯤꯕꯅꯤ ꯅꯣꯏ ꯀꯥꯡꯕꯨꯗꯣ ꯍꯥꯏꯕꯗꯤ ꯅꯣꯏ ꯀꯥꯡꯕꯨ ꯎꯔꯗꯤ ꯑꯁ ꯉꯁꯤꯅ ꯀꯔꯝꯕ ꯆꯤꯡ ꯀꯥꯗꯣꯏꯖꯥꯠꯅꯣ ꯀꯥꯏꯅꯀꯣ ꯑꯗꯨꯃꯥꯏꯅꯒ ꯍꯥꯏꯅꯈꯤꯕꯅꯤ ꯃꯤꯅ ꯑꯗꯨꯝ
ꯍꯣꯏ ꯐꯔꯦ ꯑꯗꯨꯗꯤ ꯅꯪ ꯂꯩꯔꯣꯀꯣ ꯑꯩ ꯊꯝꯒꯤꯒꯦꯀꯣ ꯑꯃꯨꯛ ꯇꯧꯔꯛꯀꯦ
ꯍꯣ ꯐꯔꯦ ꯐꯔꯦ